ꯍꯜꯂꯣ ꯑꯥ ꯇꯨꯝꯗ꯭ꯔꯤꯕꯣ
ꯇꯨꯝꯃꯦ
ꯑꯣ ꯑꯩꯅ ꯍꯥꯏꯕꯁꯤ ꯇꯥꯗꯤ ꯇꯥꯏꯌꯦꯀꯣ ꯇꯨꯡꯃꯁꯨ
ꯑꯩ ꯃꯪꯗꯅꯦ ꯍꯣꯏ ꯋꯔꯤꯁꯥꯅꯕꯁꯦ
ꯑꯣ ꯃꯪꯗ ꯑꯣꯏꯅ ꯇꯧꯔꯁꯤꯅꯦꯁꯤꯗꯤ ꯑꯗꯨꯗꯤ
ꯍ ꯗꯤꯝꯕꯣꯔꯥꯗꯀꯣ
ꯑꯥ
ꯍꯣꯏ ꯍꯣꯏ ꯍꯣꯏ ꯌꯥꯏ ꯌꯥꯏ
ꯋꯥꯔꯤꯁꯦ ꯄꯪꯍꯥꯏ ꯍꯥꯏꯔꯁꯨ ꯑꯗꯨꯝ ꯃꯪꯅꯦꯅ ꯑꯗꯨꯝ ꯂꯧꯔꯁꯦꯕꯀꯣ ꯑꯗꯨꯗꯦ ꯇꯨꯝꯅꯤꯡꯗ꯭ꯔꯤꯕ
ꯍꯣꯏ
ꯌꯥꯝ ꯉꯜꯂꯦꯗ
ꯑꯣ ꯅꯪꯁꯦ ꯕꯣꯜ ꯌꯦꯡꯒꯗ꯭ꯔꯣ
ꯒꯤ ꯎꯔꯤ ꯍ ꯑꯥꯛꯇ
ꯎꯝ ꯍꯧꯖꯤꯛ ꯇꯨꯝꯅꯤꯡꯗ꯭ꯔꯦ ꯍꯥꯏꯕꯒꯤ ꯀꯔꯤ ꯇꯧꯔꯣ ꯂꯩꯈ꯭ꯔꯣ ꯑꯗꯨꯗꯤ ꯕꯣꯜ ꯌꯦꯡꯗꯔꯗꯤ
ꯇꯨ ꯃꯒ ꯂꯩꯒꯤꯅꯤ
ꯑ ꯇꯨꯝꯕ ꯍꯥꯏꯕꯗꯨ ꯃꯤꯠ ꯎꯏꯁꯤꯜꯂꯒ ꯇꯨꯝꯗꯣꯏꯔꯥ ꯅꯠꯇ꯭ꯔꯒ ꯐꯣꯟꯅꯤ ꯌꯦ ꯉꯠꯇ ꯑꯣ ꯑꯥ ꯀꯥꯎꯔꯦ ꯃꯪꯗꯅꯤꯀꯣ ꯑꯣꯖꯤ ꯑꯣꯀꯦ ꯑꯣꯀꯦ ꯑꯝ ꯑꯗꯨꯗꯤ
ꯑꯗꯨꯗꯤ ꯋꯥ ꯃꯈꯥ ꯇꯥꯔꯁꯦ
ꯍ ꯀꯔꯤ ꯌꯦꯟꯁꯥꯡ ꯆꯥꯕꯅꯣ
ꯏꯤꯟꯖꯥꯡ ꯆꯥꯗꯗ
ꯆꯥꯛ ꯈꯛꯇ ꯆꯥꯕ꯭ꯔꯣ
ꯍꯣꯏ ꯆꯥꯛꯀ ꯊꯨꯝꯒ ꯏꯁꯤꯡ ꯃꯦꯠꯄꯒ ꯆꯥꯏ
ꯑꯦ ꯑꯗꯨꯁꯨ ꯃꯈꯜ ꯑꯃꯅꯤꯅꯦ
ꯣꯏ ꯆꯥꯗ꯭ꯔꯣ ꯑꯗꯨꯃꯥꯏꯅ
ꯑꯩ ꯀꯩꯅꯣ ꯑꯗꯨꯒꯨꯝꯕꯗꯤ ꯍꯣꯏ ꯌꯦꯟꯁꯥꯡ ꯂꯩꯇꯕ ꯆꯔꯥ ꯋꯥꯕ ꯃꯇꯝ ꯆꯥꯛ ꯌꯥꯝ ꯂꯥꯑꯝꯂꯒ ꯌꯨꯝ ꯂꯥꯛꯄ ꯃꯇꯝꯗ ꯏꯃꯥꯅ ꯏꯟꯖꯥꯡꯗꯣ ꯏꯟꯖꯥꯡꯒꯨꯝꯕ ꯊꯝꯕꯤꯔꯝꯗ꯭ꯔꯕ ꯑꯗꯨꯒꯨꯝꯕꯗ ꯇꯉꯥꯏ ꯐꯗꯕꯗ ꯑꯗꯨꯝ ꯆꯥꯕ ꯌꯥꯎꯕꯅꯦ ꯑꯗꯨꯕꯨ
ꯑꯆꯥ
ꯑꯗꯨꯕꯨꯅꯪ ꯀꯩꯅꯣ ꯗꯤꯟꯅꯔꯒꯨꯝꯕ ꯑꯗꯨꯒꯨꯝꯕꯗꯤ ꯑ ꯁꯣꯏꯅ ꯆꯥꯗꯦꯍ ꯉꯁꯥꯏꯗ ꯅꯪ ꯍꯤꯟꯖꯥꯡ ꯈꯔ ꯂꯩꯒꯦꯅ ꯊꯂꯛ ꯊꯣꯛ ꯊꯣꯛꯄ ꯅꯠꯇ꯭ꯔꯣ ꯎꯗ꯭ꯔꯕꯣ ꯅꯪꯅ ꯄꯥꯝꯕ
ꯊꯣꯛꯄꯅꯦ ꯑꯗꯣ ꯑꯩꯅ ꯄꯥꯝꯕꯗꯤ ꯁꯤꯁꯤꯡꯒꯥꯥ ꯊꯨꯡꯒꯥꯥ ꯆꯥꯛ ꯃꯦꯠꯄꯗꯣ ꯑꯩ ꯑꯗꯨ ꯄꯥꯝꯕ
ꯑꯣ ꯅꯪꯁꯤ ꯀꯔꯤ ꯍꯥꯏꯁꯤꯔꯥ ꯈꯔ ꯇꯣꯉꯥꯟꯕ ꯃꯤꯅꯤꯅꯦ
ꯃꯥꯅꯦ ꯍꯣꯏ ꯇꯣꯉꯥꯟꯕꯅꯦ
ꯅꯪ ꯅꯃꯥꯟꯅꯕꯤꯁꯤꯡꯁꯨ ꯑꯗꯨꯝ ꯆꯥꯕ꯭ꯔꯥ
ꯆꯥꯏ ꯍꯣꯏ ꯑꯩꯅ ꯀꯩꯅꯣ ꯇꯧꯕꯒꯤ ꯊꯣꯡꯕꯒꯤꯀꯣ ꯃꯣꯏꯁꯨ ꯎꯄꯥꯏ ꯂꯩꯇꯦ
ꯑ ꯑꯁ ꯌꯥꯝ ꯐꯩꯌꯦ ꯑꯩꯗꯤ ꯑꯩꯁꯨ ꯆꯥꯅꯤꯡꯉꯤꯅꯦ ꯅꯣꯏꯅ ꯇꯧꯕꯗꯣ
ꯆꯥꯕꯒꯤ
ꯑꯦ ꯑꯦ ꯑꯦ
ꯍꯩ ꯁꯨ ꯑꯗꯨꯝ ꯆꯥꯔꯣ ꯊꯤꯔꯗꯤ
ꯍꯣꯏ ꯍꯌꯦꯡ ꯇ꯭ꯔꯥꯏ ꯇꯧꯒꯦ ꯀꯝꯄ꯭ꯂꯦꯛꯁꯟ ꯌꯥꯗꯕꯅꯦ ꯑꯩꯁꯨ ꯍꯣꯏ ꯅꯪꯒꯤꯗꯣ
ꯐꯒꯤ ꯇꯧꯕꯦꯗ ꯐꯒꯤ ꯇꯧꯕꯅꯦꯀꯣ
ꯇꯧꯕ ꯌꯥꯗꯦꯍꯦ ꯑꯗꯨꯒꯨꯝꯕ ꯋꯥꯔꯤ ꯌꯥꯝ ꯅꯨꯡꯉꯥꯏꯕ ꯀꯔꯤ
ꯁꯥꯎꯕ ꯌꯥꯗꯦ ꯃꯁꯛ ꯌꯥꯝ ꯐꯖꯩꯌꯦ
ꯍꯨꯝ
ꯃꯤꯅ ꯀꯩꯅꯣꯝ ꯅꯁꯛ ꯌꯥꯝ ꯐꯖꯩ ꯑꯗꯨꯃꯥꯏꯅ ꯍꯥꯏꯔꯗꯤ ꯊꯦꯡꯀ꯭ꯌꯨ ꯀꯩꯀꯥ ꯍꯥꯏꯕ ꯍꯥꯏꯇ꯭ꯔꯕꯣ ꯅꯣꯏ ꯁꯦ
ꯌꯥꯝ ꯅꯨꯡꯉꯥꯏꯔꯦ ꯑꯗꯨꯗꯤ ꯌꯥꯝ ꯅꯨꯡꯉꯥꯏꯌꯦ ꯐꯖꯗ꯭ꯔꯁꯨ ꯐꯖꯩ ꯍꯥꯏꯕꯒꯤ ꯅꯪꯅ ꯍꯧꯖꯤꯛ ꯍꯥꯏꯕꯗꯨ ꯐꯒꯤꯔꯣ ꯑꯁꯦꯡꯕꯔꯣ ꯍꯥꯏꯕꯗꯤ ꯆꯥꯛꯀꯤꯗꯣ
ꯅꯨꯡꯇꯤꯒꯤ ꯑꯗꯨꯃꯥꯏꯅ ꯆꯥꯕꯅꯦ ꯑꯩꯈꯣꯏꯒꯤ ꯀꯩꯅꯣꯗꯣ ꯂꯥꯏꯕꯒꯤꯀꯣ ꯎꯄꯥꯏ ꯂꯩꯇꯕꯒꯤ ꯄꯩꯁꯥꯁꯨ ꯂꯩꯩꯇꯦ ꯈꫭꯏꯒꯤ ꯀꯩꯅꯣꯁꯨ ꯂꯩꯇꯦ
ꯅꯪꯅ
ꯂꯝꯕꯤ ꯀꯩꯅꯣꯗ ꯀꯩ ꯍꯥꯏꯁꯤꯔꯥ ꯁꯥꯏꯗꯠꯇ ꯑꯗꯨꯝ ꯇꯨꯝꯃꯒ ꯂꯩꯕꯅꯦ ꯑꯩꯈꯣꯏꯗꯤ ꯌꯨꯝ ꯂꯩꯗꯕꯒꯤꯀꯣ ꯁꯤ ꯋꯥꯔꯤꯁꯨ ꯅꯥꯕꯁꯨ ꯀꯩꯅꯣꯗꯨꯅꯦ ꯀꯤꯄꯦꯗꯅꯦ
ꯑꯣ ꯑꯗꯨꯝ ꯑꯩꯁꯦ ꯑꯗꯨꯝ ꯊꯥꯖꯔꯒ ꯂꯩꯕ ꯇꯥꯔꯦꯅꯥꯀꯣ
ꯍꯣꯏ ꯆꯨꯝꯅ ꯍꯥꯏꯕꯒꯤꯀꯣ
ꯎꯝ
ꯅꯣꯏꯅ ꯗꯣꯅꯦꯁꯟꯒꯨꯝꯕ ꯄꯤꯔꯤꯒꯦ ꯍꯥꯏꯔꯗꯤ ꯑꯗꯨꯝ ꯂꯥꯛꯑꯣ ꯑꯩ ꯂꯥꯏꯚ ꯂꫭꯀꯦꯁꯟ ꯊꯥꯔꯛꯀꯦꯁꯟ ꯊꯥꯔꯛꯀꯦ ꯁ꯭ꯅꯦꯛꯀꯤ ꯒꯦꯝꯗꯣ ꯈꯪꯕ꯭ꯔꯥ ꯀꯩꯅꯣꯗꯣ ꯂꯩ ꯅꫭꯀꯤ꯭ꯌꯥ ꯐꯣꯟꯗ ꯂꯩꯕꯗꯣ ꯑꯗꯨꯗꯒꯤ ꯂꯥꯏꯐ ꯂꫭꯀꯦꯁꯟ ꯊꯥꯕ ꯌꯥꯕꯅꯦ
ꯅꯪ ꯑꯗꯨꯋꯥꯏꯗꫭ ꯃꯥꯏꯅ ꯂꯩꯔꯗꯤ ꯑꯩꯈꯣꯏꯗꯁꯨ ꯂꯩꯕ ꯌꯥꯏꯗ ꯂꯨꯝ ꯌꯥꯝ ꯆꯥꯎꯋꯦ
ꯑꯣ ꯅꯨꯄꯤ ꯑꯍꯨꯝ ꯂꯩꯕ ꯌꯥꯕ꯭ꯔꯣ
ꯌꯥꯅꯤ ꯑꯗꯨꯨꯝ ꯆꯥꯎꯋꯦ ꯑꯩꯈꯣꯏ ꯕꯔꯥꯁꯦ ꯌꯨꯝ ꯕꯔꯥꯁꯦ
ꯑꯣ ꯏꯁꯤꯡ ꯀꯩꯀꯥ ꯅꯨꯡꯉꯥꯏꯕ꯭ꯔꯥ ꯑꯗꯨꯗꯤ
ꯏꯁꯤꯡ ꯍꯣꯏ ꯏꯁꯤꯡꯁꯨ ꯃꯣꯏꯅ ꯄꯤꯕ ꯎꯝ ꯏꯁꯤꯡ ꯄꯤꯌꯦ
ꯂꯥꯛꯀꯦ ꯑꯗꯨꯗꯤ
ꯍ
ꯕꯣꯔꯥ ꯕꯣꯔꯥ ꯐꯤ ꯃꯌꯥꯝꯗꯣ ꯄꯥꯏꯔꯒ
ꯂꯧꯑꯣ ꯅꯨꯡꯇꯤꯒꯤ ꯑꯗꯨꯝ ꯏꯁꯤꯡ ꯂꯥꯛꯑꯦ ꯑꯁꯦꯡꯕ ꯑꯗꯨ ꯅꯨꯡꯉꯥꯏ ꯏꯁꯤꯡꯗꯤ
ꯀꯩꯅꯣ ꯅꯨꯄꯤ ꯑꯍꯨꯝ ꯑꯗꯨꯒ ꯍꯨꯏ ꯃꯆꯥ ꯆ ꯑꯃ
ꯑ ꯌꯥꯏ
ꯑꯗꯣ ꯄꯥꯔꯇꯤ ꯇꯧꯅꯤꯡꯉꯥꯏ ꯅꯨꯡꯇꯤꯒꯤ ꯑꯩꯈꯣꯏꯒꯤ ꯐ꯭ꯔꯦꯟ ꯂꯥꯛꯄꯅꯦ ꯑꯗꯨ ꯌꯥꯕ꯭ꯔꯥ
ꯌꯥꯏꯅ
ꯍꯥꯏꯀꯣ
ꯎꯝ
ꯇꯧꯕ ꯌꯥꯏꯀꯣ
ꯌꯥꯏ ꯑꯗꯨꯝ ꯇꯧꯕ ꯌꯥꯏ
ꯂꯥꯛꯀꯦ ꯂꯥꯛꯀꯦ
ꯃꯄꯨ ꯃꯄꯨ ꯃꯄꯨ ꯂꯩꯇꯦ ꯁꯤꯗ
ꯆꯥꯛꯁꯨ ꯅꯣꯏꯅ ꯊꯣꯡꯗꯣꯏꯕꯅꯤ
ꯊꯣꯡꯒꯅꯤ ꯅꯣꯟ ꯆꯠꯄꯨ ꯑꯥ ꯌꯥꯝ ꯂꯨꯕ ꯊꯕꯛꯔꯣ
ꯍꯣꯏ ꯏ ꯌꯥꯏ ꯌꯥꯏ ꯂꯨꯄꯥ ꯌꯥꯝ ꯊꯣꯛꯄ ꯃꯥꯜꯂꯦ
ꯍꯅꯦ ꯑꯩꯈꯣꯏ ꯄꯩꯁꯥ ꯀꯟꯇ꯭ꯔꯤꯕ꯭ꯌꯨꯠ ꯇꯧꯔꯒ ꯑꯗꯨꯝ ꯅꯨꯡꯇꯤꯒꯤ ꯄꯥꯔꯇꯤ ꯇꯧꯔ ꯂꯣꯏꯔꯦ ꯀꯩꯅꯣ
ꯀꯟꯇ꯭ꯔꯤꯕ꯭ꯌꯨ ꯇꯟꯉꯥꯏ ꯂꯩꯇꯦ ꯑꯩꯈꯣꯏꯗꯤ ꯀꯩꯅꯣꯅꯦ
ꯍ ꯌꯥꯏ
ꯅꯣꯛ ꯀꯂꯨ ꯑꯗꯨ ꯋꯥꯔꯤ ꯉꯥꯡꯕꯗꯣ ꯑꯩ ꯇꯂꯦ ꯀꯥꯞꯅꯤꯡꯉꯦ
ꯍꯝ ꯑꯦ ꯅꯪꯁꯦ ꯌꯥꯝ ꯍꯩꯍꯦ ꯑꯦꯛꯇꯔ ꯑꯦꯛꯇꯔ ꯇꯧꯕ ꯌꯥꯅꯤꯍꯦ
ꯇꯧꯕꯅꯦ ꯦꯗꯥꯝ ꯆꯇꯣ
ꯩꯗꯥꯦꯟꯁ ꯇꯅꯦ
ꯋꯥ ꯋꯥ ꯉꯥꯡꯕ ꯌꯥꯝ ꯍꯩꯌꯦꯩꯅ
ꯔꯒ ꯃ ꯃ ꯇꯕꯨ ꯀꯩꯩꯅꯣ ꯒꯦꯡ ꯒꯦꯡꯒꯤ ꯒꯦꯡ ꯐꯥꯏꯠ ꯇꯧꯅꯤꯡꯉꯥꯏ ꯕꯦꯛꯒ꯭ꯔꯥꯎꯟꯗ ꯃꯇꯦꯛ ꯑꯃ ꯎꯕꯗꯣ
ꯑꯣ
ꯑꯗꯨ ꯃꯦꯟꯗꯣꯕꯨꯗꯤ ꯁ ꯀꯩꯅꯣ ꯁꯨꯞꯇꯧ ꯇꯧꯗꯦꯕ
ꯎꯝ
ꯕꯦꯛꯒ꯭ꯔꯥꯎꯟ ꯗꯟꯁꯔꯒꯨꯝꯕꯀꯣ ꯕꯦꯛꯒ꯭ꯔꯥꯎꯟ ꯗꯟꯁꯔꯅꯦ ꯑꯗꯨꯒ ꯕꯦꯠ ꯃꯤꯌꯥꯝꯒꯤ ꯒꯦꯡꯒꯤ ꯀꯩꯅꯣꯗꯣ ꯑꯗꯨꯅꯦ ꯄꯩꯁꯥꯁꯨ ꯐꯖꯥꯅ ꯄꯤꯔꯦ ꯆꯥꯛ ꯑꯗꯨꯝ ꯅꯣꯡ ꯑꯃ ꯆꯠꯃꯤꯟꯅꯔꯦ ꯑꯗꯨꯅ ꯂꯣꯏꯔꯦ
ꯑꯣ ꯀꯔꯝꯕ ꯁꯤꯝꯅꯣ ꯑꯗꯨꯗ ꯃꯃꯤꯡ ꯈꯔ ꯍꯥꯏꯕꯤꯕ ꯌꯥꯒꯗ꯭ꯔꯣ ꯑꯩꯁꯨ ꯌꯦꯡꯅꯤꯡꯕ
ꯎꯝ ꯀꯩꯅꯣ ꯄꯩꯁꯥ ꯀꯛꯑꯒ ꯌꯦꯡꯗꯣꯏꯅꯦ
ꯔꯤꯂꯤꯁ ꯇꯧꯔꯕꯣ
ꯇꯧꯈ꯭ꯔꯦ ꯍꯣꯏ ꯑꯦꯞꯁ ꯑꯃꯗ ꯂꯩꯕꯅꯦꯕꯀꯣ
ꯑꯣ
ꯏꯂꯂꯅꯦ ꯌꯦꯡꯕ ꯌꯥꯗꯦꯕ
ꯍꯦ ꯑꯗꯨꯗꯤ
ꯄ꯭ꯔꯣꯁꯦꯁ ꯌꯥꯝ ꯆꯪꯕꯅꯦ ꯅꯣꯏ ꯀꯩꯅꯣ ꯅꯣꯏꯒꯤ ꯆꯤꯔꯃꯦꯟꯒꯤ ꯁꯤꯒꯅꯦꯆꯔ ꯌꯥꯎꯔꯗꯤꯀꯣ ꯌꯥꯔꯣꯏꯕ
ꯑꯗꯨ ꯌꯦꯡꯕꯗꯣ
ꯍꯣꯏ ꯌꯦꯡꯅꯤꯡꯉꯥꯏꯅꯦ ꯑꯩ ꯍꯥꯏꯕꯗꯣ ꯂꯤꯡ ꯆꯪꯕꯅꯦꯕꯀꯣ
ꯎꯝ
ꯄ꯭ꯔꯨꯐ ꯀꯩꯅꯣ ꯅꯣꯏꯒꯤ ꯆꯤꯌꯔꯃꯟꯅꯦ ꯅꯣꯏꯒꯤ ꯑꯦꯁ ꯗꯤ ꯑꯣꯒꯤ ꯀꯩꯅꯣ ꯁꯤꯒꯅꯦꯆꯔꯅꯦ ꯑꯗꯨꯝ ꯆꯪꯕꯅꯦꯕ ꯑꯗꯨ ꯂꯥꯁ ꯄ꯭ꯔꯣꯁꯦꯁꯇ ꯇꯤꯛꯀꯦꯠ ꯀꯛꯅꯤꯡꯉꯥꯏ ꯄꯦꯃꯦꯟ ꯇꯧꯕꯗꯣ
ꯎꯝ
ꯑꯗꯨꯁꯨ ꯄꯩꯁꯥꯒꯤ ꯋꯥꯔꯤ ꯇꯣꯛꯑꯣ ꯑꯗꯨ ꯃꯇꯝ ꯌꯥꯝ ꯆꯪꯕꯅꯦ ꯅꯣꯏ ꯅꯣꯏꯗꯤ ꯉꯝꯃꯣꯏꯕ
ꯉꯝꯒꯅꯤꯗ
ꯉꯃ
ꯉꯝꯒꯅꯤꯅꯦ ꯐꯤꯝ ꯄꯨꯊꯣꯛꯄꯁꯤ ꯁꯤꯗꯤ ꯃꯌꯥꯝꯒꯤꯅꯤꯅꯦ ꯃꯌꯥꯝ ꯌꯦꯡꯅꯤꯡꯉꯥꯏꯅꯦ ꯑꯗꯨ ꯉꯝꯃꯣꯏ ꯍꯥꯏꯔꯗꯤ ꯀꯅꯥꯅ
ꯑꯩꯈꯣꯏ ꯑꯩ ꯀꯨꯝꯃꯒꯦꯀꯣ
ꯎꯝ
ꯑꯩꯒꯤ ꯀꯩꯅꯣꯗꯣ ꯁꯤꯝꯗꯣ ꯌꯥꯝ ꯀꯩꯅꯣ ꯚꯤ ꯑꯥꯏ ꯄꯤ ꯑꯣꯟꯈ꯭ꯔꯦꯕ ꯑꯗꯨꯒꯤꯅꯦꯕ
ꯑ ꯍꯣ
ꯎ ꯄꯅꯤꯗꯤꯁꯕꯨ ꯇꯧꯔꯗꯤ ꯃꯄꯥꯟ ꯄꯄꯥꯔꯥꯖꯤ ꯃꯤꯌꯥꯝ ꯀꯩꯅꯣ ꯄ꯭ꯔꯦꯁ ꯃꯤꯌꯥꯝ ꯑꯩꯒꯤ ꯒꯦꯠ ꯑꯗꯨ ꯅꯨꯡꯇꯤ ꯂ ꯛꯀꯅꯤ ꯑꯗꯨꯒꯤꯅꯦ ꯄ꯭ꯔꯥꯏꯚꯦꯁꯤ ꯈꯤꯇꯪ ꯂꯩꯕꯗꯣ
ꯀꯔꯝꯕ ꯐꯤꯝ ꯑꯣꯏꯕꯒꯤꯔ ꯑꯗꯨꯒ ꯌꯥꯝꯅ ꯀꯔꯤ ꯍꯥꯏꯁꯤꯔꯥ ꯌꯥꯝꯅ ꯄꯕ꯭ꯂꯤꯛꯇ ꯑꯉꯥꯡ ꯅꯍꯥꯈꯣꯏꯗ ꯌꯥꯝ ꯁꯣꯛꯀꯗꯧꯕ ꯀꯩꯅꯣ ꯀꯔꯦꯛꯇꯔ ꯑꯣꯏꯕꯒꯤꯔꯣ
ꯅꯠꯇꯦ ꯍꯦ
ꯎ
ꯅꯪꯒꯤꯁꯦꯅ ꯂ ꯑꯩ ꯈꯪꯉꯦ ꯑꯗꯨ ꯅꯠꯇꯦ ꯕꯦꯛ ꯗꯥꯟꯖꯔꯒ ꯀꯩꯅꯣ ꯕꯦꯠꯀꯤ ꯒ꯭ꯔꯨꯞꯅꯤ ꯍꯥꯏꯔꯒ
ꯎꯝ ꯑꯩꯅ ꯍꯥꯏꯕꯗꯤ ꯅꯍꯥꯁꯤꯡ ꯁꯣꯛꯀꯗꯕ ꯍꯥꯏꯕꯁꯤ ꯐꯥꯏꯇꯔꯒꯨꯝꯕ ꯌꯥꯝꯅ ꯑꯉꯥꯡꯁꯤꯡꯅ ꯇꯝꯕ ꯌꯥꯕ ꯑꯗꯨ ꯑꯗꯨꯒꯨꯝꯕ ꯂꯥꯏꯔꯤꯛ ꯀꯔꯤ ꯍꯥꯏꯁꯤꯔꯣ ꯀꯩꯅꯣꯗꯣ ꯒꯦꯟꯖꯤ ꯒꯦꯟꯖꯤꯒꯤ ꯒꯦꯡꯒꯤ ꯖꯄꯅꯤꯁꯀꯤ ꯃꯨꯚꯤꯗꯣ ꯑꯗꯨꯒꯨꯝꯕ ꯇꯥꯏꯞꯇ ꯇꯧꯕ ꯕꯦꯟ ꯇꯧꯕꯗꯨꯣ ꯑꯗꯨꯗꯤ ꯌꯦꯡꯒꯦ ꯑꯗꯨꯗꯤ ꯀꯔꯤ ꯇꯧꯕꯒꯤꯅꯣ ꯌꯥꯝ ꯂꯨꯏ ꯁꯤꯕꯨ ꯅꯣꯏꯒꯤ
ꯀꯩ ꯍꯥꯏꯕꯅꯣ
ꯑꯗꯨꯗꯤ ꯀꯔꯤꯒꯤꯅꯣ ꯌꯥꯝ ꯂꯨꯕꯗꯣ ꯅꯣꯏꯒꯤ ꯐꯤꯝꯗꯣ
ꯆꯥꯛꯂꯥꯃꯒ ꯑꯩ
ꯁꯤ ꯆꯥꯛ ꯆꯥꯗꯕ ꯃꯥꯜꯂꯦꯅꯦ ꯑꯁꯦꯡꯒ
ꯆꯥꯗꯦ ꯁ ꯍꯣꯟꯕꯁꯨ ꯌꯥꯝ ꯋꯥꯔꯦꯥꯛ ꯆꯥꯗꯕꯒꯤ
ꯑꯩꯈꯣꯏꯗ ꯂꯑꯣ ꯑꯩꯈꯣꯏꯗ ꯂꯥꯛ ꯎꯆꯁꯛ ꯌꯦꯟꯁꯥꯡ ꯈꯔ ꯂꯩꯌꯦ ꯌꯦꯟꯁꯥꯡ
ꯇꯦꯟꯖꯉꯣ
ꯌꯦꯟꯁꯥ ꯈꯔ ꯂꯩꯌꯦ ꯂꯥꯛꯑꯣ
ꯈꯔ ꯈꯔ ꯆꯥꯗꯦ ꯑꯩ
ꯑꯦ ꯅꯪꯒꯤꯗꯤ ꯑꯗꯨꯝ ꯌꯥꯅꯤ ꯅꯪ ꯅꯪꯒꯤꯗꯤ ꯑꯗꯨꯝ ꯀꯣꯟꯅꯅꯤ ꯅꯪꯕꯨ ꯀꯌꯥꯝ ꯆꯥꯒꯦꯔꯣ
ꯄ꯭ꯂꯦꯠ ꯃꯉꯥ ꯁꯨꯕ꯭ꯔꯥ
ꯆꯥꯛ꯭ꯔꯣ ꯏꯟꯖꯥꯡ